ꯇꯥꯕ꯭ꯔꯣ ꯍꯜꯂꯣ
ꯅꯨꯡꯉꯥꯏꯔꯤꯕ꯭ꯔꯣ
ꯅꯨꯡꯉꯥꯏꯔꯤꯌꯦ ꯅꯨꯡꯉꯥꯏꯔꯤꯌꯦ ꯀꯔꯤ ꯀꯔꯤ ꯍꯣꯠꯅꯔꯤꯒꯦ ꯍꯟꯗꯛꯇꯤ
ꯑꯁ ꯍꯟꯗꯛꯇꯤ ꯀꯔꯤꯁꯨ ꯍꯣꯠꯅꯗꯦ ꯍꯟꯗꯛꯇꯤ ꯑꯗꯨꯝ ꯐꯝꯔꯒ ꯂꯩꯌꯦ ꯑꯉꯥꯡ ꯇꯨꯏꯁꯟ ꯂꯧꯒꯅꯤ
ꯎꯝ ꯍꯣꯏꯅꯤꯅꯦ ꯀꯥꯅꯕꯅꯦ ꯇꯨꯏꯁꯟꯒꯨꯝꯕ ꯇꯧꯕꯁꯨ
ꯑꯁ ꯋꯥꯕꯗꯤ ꯂꯣꯏꯔꯕꯅꯦ
ꯅꯨꯡꯉꯥꯏꯕ ꯑꯃꯅꯤ ꯑꯉꯥꯡꯈꯣꯏꯒ ꯂꯩꯕꯁꯨ
ꯑꯗꯨꯅꯦ
ꯃꯣꯏ ꯂꯩꯇꯕ ꯀꯥꯟꯗ ꯌꯥꯝ ꯃꯤꯁ ꯇꯧꯕꯅꯦ
ꯃꯣꯏ ꯁ꯭ꯀꯨꯟ ꯀꯥꯕ ꯍꯧꯅꯤꯡꯉꯥꯏ ꯅꯛꯈ꯭ꯔꯕ ꯃꯥꯜꯂꯦ
ꯑꯣ ꯑꯣꯏꯔꯝꯅꯤ ꯖꯨꯂꯥꯏꯒꯨꯝꯕꯗ ꯑꯗꯨꯝ ꯀꯥꯟꯅꯕꯅꯤꯅꯦ ꯑꯌꯥꯝꯕ
ꯎꯝ
ꯁ꯭ꯀꯨꯜ ꯀꯥꯔꯗꯤ ꯑꯩꯈꯣꯏꯁꯨ ꯖꯨꯂꯥꯏ ꯁꯤꯛꯁꯇ ꯀꯥ ꯀꯔꯅꯤ
ꯎꯝ ꯀꯔꯤꯅꯣ ꯀꯨꯏꯗꯦꯀꯣ
ꯍꯣꯏ ꯀꯨꯏꯗꯦ ꯊꯨꯋꯦ ꯊꯨꯋꯦ ꯁꯨꯇꯤꯗꯣ ꯀꯨꯏꯗꯕꯅꯦ
ꯑꯗꯣ ꯅꯪ ꯑ ꯁꯣꯇꯤ ꯂꯣꯏꯗꯕꯤꯗ ꯑꯗꯣ ꯅꯪꯒꯤ ꯑꯩꯈꯣꯏꯒꯤ ꯋꯥꯔꯜ ꯀꯞ ꯂꯩꯔꯗꯤ ꯅꯪ ꯌꯦꯡꯒꯦꯔꯥ
ꯌꯦꯡꯒꯅꯤꯍꯦ ꯐꯥꯏꯅꯦꯜꯒꯨꯝꯕꯗꯤ ꯑꯍꯤꯡꯒꯨꯝꯕꯗ ꯑꯌꯥꯝꯕ ꯊꯣꯛꯈ꯭ꯔꯅꯤ ꯑꯗꯨꯀꯥꯟꯗꯤ
ꯑꯗꯨꯑꯣꯏꯔꯁꯨ ꯊꯦꯡꯒꯅꯤꯅ ꯊꯦꯡꯒꯜꯂꯦ ꯃꯣꯏꯗꯤ
ꯊꯦꯡꯉꯁꯨ ꯌꯦꯡꯕ ꯌꯥꯏꯗ ꯑꯩꯅ ꯑꯩꯅ ꯄꯥꯝꯕ ꯄꯥꯔꯇꯤ ꯑꯣꯏꯔꯗꯤ
ꯑꯗꯣ ꯑꯁꯤꯁꯦꯀꯣ ꯎꯝ ꯐꯥ꯭ꯔꯁ ꯔꯥ ꯁꯦꯀꯦꯟ ꯑ ꯑ ꯐꯥ꯭ꯔꯁ ꯉꯛꯇ ꯂꯩꯕ꯭ꯔꯥ ꯅꯠꯇ꯭ꯔꯒ ꯁꯦꯀꯦꯟꯁꯨ ꯂꯩꯕ꯭ꯔꯥ
ꯀꯔꯤꯅꯣ ꯐꯣꯔꯁ ꯉꯥꯛꯇ ꯂꯩꯕ꯭ꯔꯥ ꯍꯥꯏꯕꯗꯤ ꯁꯀꯦꯟꯁꯨ ꯂꯩꯕ ꯃꯥꯜꯂꯤꯗ
ꯊꯥ꯭ꯔꯠꯇꯤ
ꯈꯪꯗꯦ ꯊꯥꯠꯁꯨ ꯂꯩꯔꯝꯅꯤ ꯃꯣꯏ ꯄ꯭ꯔꯥꯏꯖ ꯄꯤꯕꯒꯨꯝ ꯇꯧꯗꯥꯥꯏ ꯕ꯭ꯔꯣꯟꯖ ꯁꯤꯜꯚꯔꯒꯨꯝꯕ ꯄꯤ ꯕꯨꯗꯨꯗꯤ
ꯎ ꯊꯥꯥ꯭ꯔꯠꯁꯨ
ꯑꯪ ꯊꯥ꯭ꯔꯠꯅ ꯕ꯭ꯔꯣꯟꯖ ꯁꯦꯀꯦꯟꯅ ꯁꯤꯜꯚꯔ ꯐꯥ꯭ꯔꯁꯅ ꯒꯣꯜ ꯃꯦꯗꯜ ꯐꯪꯕꯗꯨꯗꯤ
ꯑꯝꯍꯝ
ꯋꯤꯟꯅꯔ ꯆꯦꯝꯄꯤꯌꯟꯗꯨꯅ ꯐꯥꯔꯁ ꯑꯗꯨꯝ ꯇ꯭ꯔꯣꯐꯤ ꯃꯣꯏ ꯊꯥꯡꯕꯗꯨꯗꯤ
ꯑꯗꯨꯗꯤ ꯑꯣꯏꯔꯝꯒꯅꯤ
ꯎꯝ ꯑꯁ ꯐꯥꯏꯅꯦꯜ ꯌꯦꯡꯅꯤꯡꯕꯅ ꯂꯣꯏꯔꯦ ꯑꯩꯒꯤ ꯁꯞꯄꯣꯔꯠ ꯑꯃꯐꯥꯎ ꯀꯥꯗ꯭ꯔꯗꯤ ꯅꯨꯡꯉꯥꯏꯔꯣꯏ ꯑꯗꯨꯕꯨ
ꯑꯩꯒꯤ ꯑꯩꯒꯤ ꯁꯞꯄꯣꯔꯠꯇꯤ ꯑꯃ ꯑꯣꯏꯔꯁꯨ ꯀꯥꯒꯅꯤꯗ ꯑꯩꯗꯤ ꯑꯩꯗꯤ ꯐ꯭ꯔꯥꯟꯁꯁꯨ ꯑꯗꯨꯝ ꯇꯧꯑꯦ
ꯎꯝ
ꯐ꯭ꯔꯥꯟꯁꯁꯨ ꯇꯧꯋꯦ ꯕ꯭ꯔꯥꯖꯤꯜꯁꯨ ꯇꯧꯋꯦ ꯏꯁꯄꯦꯟꯁꯨ ꯇꯧꯋꯦ
ꯑ ꯑꯔꯖꯦꯟꯇꯤꯅꯥꯗꯤ ꯇꯧꯗꯦꯅꯥ ꯑꯍꯝ ꯍ
ꯑꯥꯔꯖꯦꯟꯇꯤꯅꯥꯗꯤ ꯇꯣꯞ ꯋꯥꯟꯅꯦ ꯀꯩꯅꯣ ꯉꯝꯗ꯭ꯔꯗꯤ ꯍꯥꯏꯕ ꯋꯥꯅꯦ
ꯍꯣꯏꯗ
ꯃꯣꯏꯁꯦ ꯑꯥ ꯇꯧꯕꯕꯨꯗꯤ ꯑꯥꯔꯖꯦꯟꯇꯤꯅꯥꯈꯣꯏꯁꯤ ꯍꯩꯕꯃꯥꯛ ꯈꯛꯀꯗꯤ ꯁꯥꯟꯅꯗ꯭ꯔꯤꯀꯣ ꯍꯧꯖꯤꯛ ꯍꯧꯖꯤꯛꯁꯦ ꯅꯠꯇꯦ ꯌꯥꯝ ꯃꯃꯤꯡ ꯆꯠꯄ ꯈꯣꯏꯒꯗꯤ ꯁꯥꯟꯅꯗ꯭ꯔꯤꯕ
ꯎꯝ ꯍꯣꯏ ꯐ꯭ꯔꯥꯟꯁꯀꯨꯝꯕ ꯕ꯭ꯔꯥꯖꯤꯜꯒꯨꯝꯕ ꯁꯥꯟꯅꯗ꯭ꯔꯤ ꯑꯩꯗꯤ ꯑꯥꯔꯖꯦꯟꯇꯤꯅꯥꯒ ꯄꯣꯔꯇꯨꯒꯜ ꯁꯥꯟꯅꯔꯗꯤ ꯌꯥꯝ ꯌꯦꯡꯅꯤꯡꯉꯤ
ꯎꯝ ꯑꯔꯖꯦꯟꯇꯤꯅꯥꯒ ꯕ꯭ꯔꯥꯖꯤꯜ ꯁꯨ
ꯑꯗꯨꯈꯣꯏꯗꯤ ꯑꯗꯨꯝ ꯃ ꯑꯗꯨꯝ ꯃꯥꯟꯅꯩ
ꯑꯗꯣ ꯑꯩꯅ ꯈꯟꯕꯗꯗꯤꯀꯣ ꯑꯥꯔꯖꯦꯟꯇꯤꯅꯥ ꯈꯣꯏꯒ ꯑꯥ ꯍꯧꯖꯤꯛꯀꯤ ꯄꯣꯔꯇꯨꯒꯜ ꯈꯣꯏ ꯁꯟꯅꯔꯗꯤ ꯄ꯭ꯔꯣꯇꯨꯒꯜ ꯈꯣꯏꯗꯨ ꯄꯣꯒꯗꯧ ꯃꯥꯜꯂꯦ
ꯈꯪꯗꯦ ꯑꯗꯨꯕꯨꯗꯤ ꯑꯗꯨ ꯑꯣꯏꯁꯨ ꯐꯦꯟ ꯈꯣꯢꯁꯨ ꯃꯩ ꯇꯥꯔꯅꯤꯗꯅ ꯄꯨꯔꯥ ꯃꯥꯒꯤ ꯁꯞꯄ꯭ꯣꯔꯠꯇꯣ ꯑꯁ ꯕꯦꯠꯀ ꯇꯧꯅꯅꯦ
ꯅ ꯀꯥꯟꯗꯤ ꯄꯥꯛ ꯊꯝꯗ꯭ꯔꯦ ꯏꯃꯥꯟꯅꯕꯤ ꯃꯥ
ꯎꯝ ꯁ꯭ꯇꯦꯇꯁꯇꯣ ꯍꯣꯏ ꯄꯣ꯭ꯔꯇꯨꯒꯜ ꯁꯞꯄꯣ꯭ꯔꯠ ꯑꯣꯏꯔꯝꯅꯤ ꯃꯥ
ꯍꯣꯏ ꯑꯁ ꯁꯨꯃꯥꯏꯅꯒ ꯍꯥꯏꯕꯖꯥꯠꯅꯦ ꯑꯥ ꯑꯩꯈꯣꯏꯒꯤꯗꯤ ꯑꯩꯈꯣꯏꯒꯤ ꯁꯞ ꯁꯞꯄꯣꯠꯇꯤ ꯂꯤꯕꯒꯤꯅꯦ ꯅꯣꯏꯒꯤ ꯁꯞꯄꯣ꯭ꯔꯠꯇꯤ ꯅꯧꯔꯁꯨ ꯒꯥꯏꯅ ꯕꯤꯠ ꯍꯥꯟꯊꯗ꯭ꯔꯤꯕ ꯃꯥꯗꯨ
ꯑꯣ ꯑꯁ ꯆꯍꯤ ꯌꯥꯝ ꯈꯦꯠꯅꯗꯦꯗ ꯃꯣꯏ ꯑꯅꯤꯒꯨꯝꯕ ꯉꯛꯇꯅꯦꯗ ꯃꯕꯥꯅꯤ
ꯍꯣꯏ ꯑꯅꯤ ꯑꯣꯏꯔꯝꯒꯅꯤꯀꯣ
ꯎꯝ
ꯑꯗꯣ ꯃꯤꯅ ꯍꯥꯏꯕꯗꯗꯤꯀꯣ ꯑꯥ ꯕ꯭ꯔꯥꯖꯤꯜꯒꯤ ꯅꯝꯕꯔ ꯇꯦꯟꯗꯨ
ꯎꯝ
ꯁꯨ ꯃꯥꯒꯤ ꯂꯥꯁ ꯑꯣꯏꯔꯦ ꯍꯥꯏꯌꯦꯅꯦ
ꯈꯪꯗꯦ ꯗꯨꯗꯤ ꯑꯗꯨꯝ ꯆꯍꯤꯕꯨꯗꯤ ꯃꯥꯗꯤ ꯌꯥꯝ ꯑꯍꯟ ꯑꯣꯏꯗ꯭ꯔꯤꯗ ꯑꯗꯣ ꯃꯥꯒꯤ ꯄ꯭ꯂꯦꯗꯣ ꯃꯥꯟꯅꯦ ꯈꯔ ꯑꯉꯥꯡ ꯑꯣꯏꯔꯤꯗ
ꯍꯣꯏ ꯑꯉꯥꯡ ꯑꯣꯏꯔꯁꯨ ꯐꯨꯠꯕꯣꯜꯗꯗꯤ ꯌꯥꯗ꯭ꯔꯕ ꯃꯥꯜꯂꯦ
ꯍꯣꯏ ꯃꯥꯟꯅꯣ ꯃꯈꯣꯡꯒꯨꯝꯕꯁꯨ ꯅꯥꯕꯅꯤꯅ
ꯃꯥꯁꯦ ꯌꯥꯝ ꯁꯣꯛꯀꯜꯂꯦꯀꯣ
ꯍꯣꯏ ꯄꯥꯡꯒꯜ ꯂꯩꯇ꯭ꯔꯕ ꯑꯣꯏꯔꯝꯅꯤ ꯅꯠꯇ꯭ꯔꯒ ꯍ
ꯑꯩꯅ ꯈꯟꯕꯗꯗꯤꯀꯣ ꯃꯥꯁꯦ ꯑꯗꯨꯝ ꯃꯥꯗꯤ ꯈꯔ ꯀꯩꯅꯣ ꯇꯧꯋꯦꯀꯣ ꯑꯥ ꯂꯥꯡ ꯐꯥꯡꯒꯨꯝꯕ ꯗꯨꯝ
ꯎꯝ
ꯀꯔꯤ ꯀꯔꯤꯔꯁꯨ ꯑꯗꯨꯝ ꯖꯨꯁ ꯇꯧꯔꯝꯒꯗꯧ ꯃꯥꯜꯂꯦ ꯑꯗꯨꯒꯤ ꯑꯣꯏꯔꯝꯅꯤ ꯗꯣ ꯃꯥꯗꯨ ꯑꯥ ꯃꯥꯗꯤ ꯈꯔ ꯈꯠꯁꯨ ꯈꯠꯂꯦꯅ
ꯎꯝ ꯈꯜꯂꯦ ꯈꯜꯂꯦ ꯈ꯭ꯔ ꯑꯩꯗꯤ ꯐ꯭ꯔꯥꯟꯁ ꯈꯣꯢ ꯁꯥꯟꯅꯕ ꯁꯨꯝ ꯌꯦꯡ ꯌꯦꯡꯗ꯭ꯔꯤꯝꯅꯤ
ꯇꯨ ꯌꯦꯡꯗ꯭ꯔꯤꯌꯦ ꯌꯦꯡꯒꯦ ꯌꯦꯡꯒꯦ ꯍꯥꯏꯔꯒ ꯍꯦꯛꯇ ꯅꯪꯗꯕ ꯐ꯭ꯔꯥꯟꯁꯇ ꯑꯥ ꯀꯩꯅꯣ ꯅꯨꯄꯥꯗꯨ ꯅꯦꯒ꯭ꯔꯣ ꯅꯨꯄꯥꯗꯨ ꯌꯥꯝ ꯍꯩꯕꯗꯨ ꯑꯥꯈꯣꯏꯒꯤ ꯏꯟ ꯑꯦ ꯢꯅꯦ ꯑꯃꯅ ꯌꯥꯝ ꯁꯞꯄꯣ꯭ꯔꯠ ꯇꯧꯕꯗꯨ
ꯍꯣ ꯍꯣꯏ ꯍꯣꯏ
ꯃꯥꯅ ꯀꯥꯔꯗꯤ ꯑꯁ ꯃꯥꯅ ꯐꯖꯅ
ꯑꯗꯨꯅꯦ ꯑꯗꯨ ꯑꯣꯏꯅ ꯀꯥꯍꯜꯂꯁꯦ
ꯑꯣ ꯑꯩꯗꯧ ꯃꯥꯟꯕ ꯃꯪꯗꯤ ꯃꯥꯗꯤ ꯀꯩꯅꯣꯅꯤꯅ ꯃꯥꯗꯤ ꯌꯥꯝ ꯀ꯭ꯔꯤ ꯀ꯭ꯔꯤꯔꯥ ꯌꯥꯝ ꯂꯩꯕꯅꯤꯅ ꯏꯟꯁꯥꯡ
ꯁꯥꯊꯤꯅ ꯀꯣꯡꯒꯗꯕ ꯃꯥꯜꯂꯦ ꯃꯥꯗꯤ
ꯗꯨꯅꯦ ꯀꯣꯡꯔꯅꯤ ꯑꯗꯣ ꯐꯥꯏꯅꯦꯜ ꯅꯨꯃꯤꯠꯇꯤ ꯑꯩꯈꯣꯏ ꯁꯞꯄꯣ꯭ꯔꯠ ꯇꯧꯕ ꯚꯔꯇꯤꯒꯨꯝꯕ ꯀꯥꯔꯅꯤ ꯄꯨꯂꯞꯗ ꯄꯨꯊꯣꯛꯔꯒ ꯆꯥꯕ ꯌꯥꯏ
ꯑꯗꯨ ꯑꯗꯨ ꯑꯗꯨ ꯅꯨꯃꯤꯠꯇꯤ ꯑꯍꯣꯏ ꯀꯥꯕ ꯌꯥꯏ ꯑꯗꯣ ꯑꯩꯗꯤ ꯍꯣꯏ ꯑꯩꯒꯤ ꯒ꯭ꯔꯨꯞꯇꯣ ꯁꯤꯔꯁꯨ ꯍꯨꯖꯤꯛ ꯑꯩꯅ ꯐ꯭ꯔꯥꯟꯁꯈꯣꯏ ꯉꯝꯂꯗꯤꯀꯣ ꯃꯣꯏꯗꯤ ꯀꯝꯄꯜꯁ꯭ꯔꯤ ꯀꯒꯗꯧ ꯃꯥꯜꯂꯦꯕ ꯑꯃ ꯅꯠꯇ꯭ꯔꯒ ꯑꯃꯗꯤ ꯑꯩꯅ ꯇꯧꯕ ꯃꯣꯏꯗꯤ ꯑꯍꯩꯕ ꯉꯥꯛꯇꯅꯤꯅ ꯅꯪꯒꯤꯗꯨꯗꯤ ꯎꯝ ꯀꯥꯒꯅꯤ ꯁꯣꯏꯗꯅ ꯀꯥꯒꯅꯤ ꯄꯩꯁꯥ ꯊꯥꯅꯁꯤꯔꯥ
ꯊꯅꯁꯦ ꯊꯥꯅꯁꯦ ꯐꯥꯏꯅꯦꯜꯗ
ꯑꯩꯅ ꯁꯤꯗ ꯏꯄꯨ ꯑꯃ ꯆꯧꯀꯤꯗꯥꯔ ꯑꯣꯏꯕꯗꯣ
ꯃꯉꯣꯟꯗ ꯑꯩꯅ ꯃꯥꯅꯀꯣ ꯄ꯭ꯔꯣꯗꯨꯒꯜꯁꯦ ꯌꯥꯝ ꯁꯞꯄꯣꯔꯠ ꯇꯧꯕ ꯀꯥꯔꯣꯏ ꯍꯥꯏꯕ ꯀꯥꯟꯗ ꯊꯥꯖꯗꯕ ꯑꯗꯨꯒꯤ ꯑꯩꯅ ꯄꯩꯁꯥ ꯊꯥꯅꯁꯦ ꯍꯥꯏꯅ ꯃꯤꯈꯣꯏꯗꯤ ꯌꯥꯝ ꯊꯥꯅꯕ ꯃꯥꯜꯂꯦ ꯁꯤꯒꯨꯝꯕꯁꯦ
ꯑꯦ ꯊꯥꯅꯕꯅꯤ ꯃꯤ ꯄꯨꯗꯤ ꯈꯨꯗꯤꯡꯒꯤ ꯄꯩꯁꯥ ꯄꯥꯏꯕꯈꯣꯏꯅꯦ
ꯍꯣꯏ ꯑꯗꯣ ꯍꯧꯖꯤꯛ ꯍꯧꯖꯤꯛ ꯊꯥꯅꯕꯗꯤ ꯈꯔ ꯅꯨꯡꯉꯥꯏꯇ꯭ꯔꯤꯕ
ꯍꯩꯕ ꯀꯥꯟꯗ ꯍꯩꯕ ꯍꯩꯕ ꯇꯥꯕ ꯀꯥꯟꯗꯀꯣ ꯊꯥꯅꯔꯗꯤ ꯈꯔ ꯅꯨꯡꯉꯥꯏꯕ
ꯍꯣꯏ ꯁꯦꯃꯤ ꯐꯥꯏꯅꯦꯜꯒꯨꯝꯕꯗꯤ ꯊꯥꯅꯕ ꯌꯥꯔꯦ ꯀ꯭ꯋꯥꯔꯇꯔ ꯐꯥꯏꯅꯦꯜꯒꯨꯝꯕꯗꯤ ꯑꯩꯅ ꯈꯜꯕ꯭ꯔ ꯂꯤꯗꯔꯗꯤ ꯊꯣꯏꯁꯨ ꯀꯥꯒꯦ ꯇꯧꯕ ꯑꯗꯨꯢ ꯃꯣꯢꯁꯨ ꯌꯥꯝ ꯍꯩꯌꯦꯅꯦ ꯎꯝ ꯏꯁꯄꯦꯟ ꯈꯣꯢꯗꯤ ꯀꯥꯗ꯭ꯔꯗꯤ ꯌꯔꯥ
ꯑꯥ ꯑꯩꯈꯣꯏꯅ ꯁꯞꯄꯣꯔꯠ ꯇꯧꯕ ꯈꯨꯏꯗꯨ ꯑꯩꯈꯣꯏꯅ ꯁꯞꯄꯣꯔꯠ ꯇꯧꯕ ꯑꯥꯔꯦꯖꯟꯇꯤꯅꯥꯒꯤ ꯑꯩꯅ ꯄꯥꯝꯕ ꯈꯨꯏꯗꯨ ꯃꯣꯏ ꯍꯟꯗꯛ ꯌꯥ ꯃꯊꯪꯗꯗꯤ ꯌꯥꯎꯔꯔꯣꯏꯅꯀꯣ ꯃꯊꯪ ꯌꯥꯎꯗ꯭ꯔꯗꯤ ꯍꯧꯖꯤ ꯍꯧꯖꯤꯛ ꯑ ꯕ꯭ꯔꯥꯖꯤꯜꯒꯤ ꯅꯨꯄꯥꯗꯣ ꯌꯥꯝ ꯐꯥꯎꯒꯗꯧꯕ ꯃꯥꯜꯂꯦ
ꯍꯣ ꯍꯣꯏ ꯑꯗꯨ ꯃꯥꯁꯨ ꯇꯣꯛꯑꯗꯤ
ꯃꯥꯗꯤ ꯇꯣꯛꯀꯗꯧ ꯃꯥꯟꯗ꯭ꯔꯤ ꯍꯥꯏꯌꯦ ꯃꯥꯗꯤ ꯑꯉꯥꯡ ꯑꯣꯏꯔꯤꯕ ꯃꯥꯜꯂꯦ ꯑꯗꯣ ꯃꯥꯁꯦ ꯑꯅꯣ ꯃꯥꯁꯨ ꯍꯧꯖꯤꯛ ꯑꯩꯅ ꯁꯞꯄꯣꯔꯠ ꯇꯧꯕ ꯅꯨꯄꯥꯗꯨꯒꯤ ꯔꯦꯀꯣꯔꯠ ꯊꯨꯒꯥꯏꯒꯦ ꯇꯧꯋꯦꯍꯦ ꯋꯥ ꯀꯞꯇ ꯒꯣꯜ ꯆꯟꯍꯟꯕꯗꯨ
ꯎꯝ
ꯃꯥꯁꯨ ꯆꯟ ꯑꯗꯣ ꯃꯥꯗꯤ ꯁꯥꯟꯅꯅꯉꯥꯏ ꯋꯥꯠꯂꯤꯕ
ꯎꯝ
ꯑꯁ ꯃꯥꯗꯤ ꯐꯖꯅ ꯆꯟꯍꯟꯒꯅꯤ ꯑꯗꯣ ꯍꯧꯖꯤꯛꯀꯤ ꯄ꯭ꯔꯣꯇꯨꯒꯜꯒꯤ ꯅꯨꯄꯥ ꯗꯨꯗꯤ ꯌꯦꯡꯉꯣꯅꯦ ꯑꯦꯠ ꯉꯥꯛꯇ ꯑꯣꯏꯔꯤ
ꯃꯥꯗꯣ ꯍꯟꯗꯛꯇꯤ ꯄꯥ ꯌꯥꯗ꯭ꯔꯦꯗ
ꯑꯗꯨ ꯍꯥꯟꯅ ꯌꯥꯎꯕ ꯀꯥꯟꯗꯁꯨ ꯀꯔꯤꯒꯤ ꯆꯥꯡꯍꯟꯗꯕ꯭ꯔꯣ ꯑꯩꯠ ꯉꯛꯇ ꯑꯣꯏꯕꯗꯣ
ꯃꯥꯁꯦ ꯀꯃꯥꯏꯅ ꯇꯧꯕ꯭ꯔꯥ ꯈꯪꯗꯦ ꯐꯣꯂꯣꯋꯔꯗꯤ ꯌꯥꯝ ꯌꯥꯝꯃꯦ
ꯍꯣꯏ ꯃꯥꯗꯣ ꯑꯗꯨꯝ ꯌꯥꯝ ꯑꯦꯛꯇꯤꯚ ꯑꯣꯏꯕꯅꯦ ꯁꯣꯁꯦꯜ ꯃꯦꯗꯤꯌꯥꯗ ꯃꯥꯒꯤ ꯅꯨꯄꯤꯒꯨꯝꯕꯁꯨ
ꯑꯩꯅ ꯏꯃꯥꯟꯅꯕꯈꯣꯏ ꯐꯣꯟ ꯉꯥꯡꯅꯕꯗꯣ ꯑꯗꯨ ꯃꯣꯏ ꯗꯤ ꯃꯣꯏꯁꯨ ꯍꯥꯟꯅ ꯄꯣꯔꯇꯨꯒꯜ ꯇꯧꯋꯦꯕ ꯑꯗꯣ ꯍꯧꯖꯤꯛꯇꯤ ꯂꯣꯏꯅ ꯃꯦꯁꯤ ꯉꯣꯟꯗ ꯑꯣꯟꯕꯒꯨꯝ ꯇꯧꯈ꯭ꯔꯦꯕ
ꯎꯝ
ꯉꯝꯒꯗꯧꯕ ꯃꯥꯟꯗꯕꯒꯤꯔꯥ
ꯂꯥꯁ ꯇꯗꯨ ꯃꯥꯟꯕ ꯁꯥꯔ ꯄꯣꯔꯇꯨꯒꯜꯅ ꯀꯥꯒꯅꯤꯀꯣ
ꯑꯗꯣ ꯑꯩ ꯀꯩꯅꯣꯝꯃ ꯍꯥꯏꯒꯦꯅꯦ ꯑꯥ ꯍꯧꯖꯤꯛꯁꯦ ꯐꯤꯂꯝ ꯑꯅꯧꯕ ꯑꯃ ꯊꯣꯛꯑꯦꯕꯀꯣ
ꯎꯝ
ꯑꯝ ꯅꯨꯡꯉꯥꯏꯕ ꯑ ꯆꯥꯏꯅꯤꯁꯀꯤꯅꯦꯕ
ꯎꯝ
ꯑꯔꯣ ꯅꯨꯡꯉꯥꯏꯕꯗꯨ ꯅꯍꯥꯟ ꯑꯩꯅ ꯅꯪꯉꯣꯟꯗ ꯑꯦꯞꯁ ꯑꯃ ꯗꯥꯎꯟꯂꯣꯗ ꯇꯧꯑꯣ ꯍꯥꯏꯕꯗꯣ ꯅꯪ ꯇꯧꯕ꯭ꯔꯥ
ꯀꯔꯝꯕ ꯑꯦꯞꯁ ꯔꯣ
ꯎꯝ ꯕꯤꯕꯤꯂꯤ ꯍꯥꯏꯕꯗꯣ
ꯑꯣ ꯂꯩꯌꯦ ꯂꯩꯌꯦ ꯅꯍꯥꯟꯒꯤꯗꯣ
ꯗꯨꯗ ꯌꯦꯡꯉꯣ ꯑꯨꯡ ꯍꯦꯔꯣ ꯃꯁꯛ ꯐꯖꯕꯗꯨ ꯑꯨ ꯂꯣꯏꯔꯦ ꯐꯤꯂꯝ ꯃꯃꯤꯡ ꯅꯥ ꯅꯦꯕꯔ ꯅꯦꯕꯔ ꯑꯦꯟꯗꯤꯡ ꯁꯃ꯭ꯔ
ꯑꯁ ꯅꯍꯥꯟ ꯎꯕꯅꯦ ꯑꯗꯨꯗꯤ ꯀꯩꯅꯣꯗ
ꯍꯣꯏ ꯕ꯭ꯔꯇꯥ꯭ꯏꯁꯇ ꯌꯥꯝ ꯊꯣꯛꯈ꯭ꯔꯕꯅꯦ
ꯑꯣ ꯍꯣ ꯍꯣꯏ ꯇ꯭ꯔꯦꯂꯔꯗꯣ ꯎꯕ
ꯏ꯭ꯟꯁꯇꯥꯒ꯭ꯔꯥꯝꯗꯔꯥ ꯌꯨꯇ꯭ꯌꯨꯞ
ꯌꯨꯇ꯭ꯨꯞ ꯇꯔꯥ ꯈꯪꯗꯦ ꯇ꯭ꯔꯦꯂꯔ ꯎꯕꯅꯦ
ꯁꯛ ꯐꯖꯍꯟꯕ꯭ꯔꯥ
ꯎꯝ ꯐꯖꯩꯌꯦ
ꯑꯗꯨꯝ ꯑꯗꯨ ꯐꯤꯂꯝꯗꯣ ꯌꯥꯝ ꯀꯅꯣ ꯀꯔꯤꯔꯥ ꯋꯥꯔꯤꯗꯣ ꯑꯁ ꯃꯤꯒ ꯃꯥ ꯑꯗꯨꯝ ꯌꯥꯝ ꯅꯨꯡꯉꯥꯏꯌꯦ ꯑꯗꯣ ꯊꯣꯛꯇꯤ ꯊꯣꯛ ꯑꯥ ꯇ꯭ꯋꯦꯟꯇꯤ ꯇꯨ ꯐꯥꯎꯕꯗꯤ ꯊꯣꯛꯈ꯭ꯔꯦꯕꯀꯣ ꯈ꯭ꯔ ꯋꯥꯠꯂꯤꯕ
ꯍꯣꯏ ꯏꯄꯤꯁꯣ꯭ꯗ ꯊꯣꯛꯀꯦ ꯇꯧꯕꯗꯣ
ꯂꯦ ꯑꯗꯨꯏ ꯌꯦꯡꯉꯣ
ꯑꯩꯗꯤ ꯌꯦꯡꯗꯔꯤ
ꯑꯗꯨ ꯍꯦꯟ ꯉꯍꯥꯟ ꯑꯩꯅ ꯑꯥ ꯅꯪꯉꯣꯟꯗ ꯑꯥ ꯐꯣꯟꯗ ꯋꯥꯔꯤ ꯁꯥꯟꯅꯕꯗꯨ ꯅꯍꯥꯟ ꯏꯕꯥꯅꯤ ꯑꯥ ꯁ꯭ꯄꯤꯠ ꯚꯤꯂꯥꯒꯤ ꯑꯩꯅ ꯌꯦꯡ
ꯍꯣ ꯍꯣ ꯍꯣ ꯍꯣꯏ
ꯑꯗꯨ ꯑꯗꯨ ꯑꯅꯤꯗꯨ
ꯎꯝ
ꯑꯗꯨ ꯑꯅꯤꯗꯨ ꯀꯩꯅꯣ ꯇꯧꯈ꯭ꯔꯦ ꯅꯦꯠꯐ꯭ꯂꯤꯛꯁꯇ ꯌꯥꯎꯈ꯭ꯔꯦ ꯑꯃꯨꯛꯀ
ꯑꯦ ꯅꯦꯠꯐ꯭ꯂꯤꯛꯁꯀꯤ ꯀꯩꯅꯣꯗ
ꯑꯥ ꯅꯦꯠ ꯍꯣ ꯍꯣ ꯍꯣꯏ ꯑꯥ ꯃꯣꯏꯒꯤ ꯃꯃꯤꯡꯗꯨ ꯂꯣꯛ ꯑꯞ ꯀꯧꯋꯦꯕ ꯀꯣ ꯑꯗꯨꯗꯣ ꯑꯁꯤꯗꯗꯤ ꯑꯣꯏ ꯑꯁꯤꯗꯗꯤ ꯑꯐꯥꯎ ꯑꯐꯥꯎꯕ ꯃꯤ ꯈꯣꯏꯒꯅꯦꯕꯀꯣ
ꯎꯝ
ꯑꯗꯣ ꯁꯤꯗꯣ ꯑꯥ ꯃꯣꯏꯅ ꯇꯧꯕ ꯇꯥꯜꯗꯤ ꯖꯦꯜꯗ ꯂꯥꯜꯂꯗꯤ ꯖꯦꯜꯗ ꯂꯩꯒꯗꯧꯕ ꯑꯗꯨꯝ ꯖꯦꯜꯒꯨꯝꯕ ꯇꯧꯕꯅꯦꯕ ꯗꯦꯠ ꯎꯝ ꯀꯩꯅꯣꯒꯤ ꯑꯦꯔꯣꯗꯣ ꯈꯪꯕ꯭ꯔꯥ ꯅꯪ ꯑꯥ ꯍ꯭ꯔꯤꯇꯤꯛ ꯍꯥꯏꯅ ꯑꯃ ꯍꯥꯏꯕꯗꯣ
ꯍ꯭ꯔꯤꯇꯤꯛ
ꯑꯥ ꯃꯃꯤꯡꯗꯨ ꯑꯗꯨ ꯅꯨꯄꯥꯅ ꯀꯩꯅꯣ ꯑꯣꯏꯕꯅꯦꯕ ꯑꯗꯨ ꯅꯨꯄꯥꯅ ꯖ꯭ꯠꯁ ꯑꯣꯏꯕꯅꯦꯕꯀꯣ
ꯎꯝ
ꯑꯝ ꯃꯣꯏ ꯑꯅꯤꯗꯣ ꯑꯥ ꯀꯔꯤ ꯍꯥꯏꯕꯅꯤ ꯃꯣꯏ ꯑꯅꯤꯒꯤ ꯁꯦꯀ꯭ꯔꯦꯠꯇꯣ ꯔꯤꯚꯤꯜ ꯇꯧꯒꯗꯧꯕꯅꯦꯕ
ꯎꯝ
ꯑꯁ ꯅꯨꯡꯉꯥꯏꯕꯅꯤꯍꯦ
ꯅꯪ ꯅꯦꯠꯐ꯭ꯂꯤꯛꯁ ꯁꯞꯁꯀ꯭ꯔꯥꯏꯞ ꯇꯧꯕ꯭ꯔꯥ ꯕꯥ
ꯇꯧꯗꯦꯕ ꯑꯩꯗꯤ ꯑꯥ ꯏꯟꯁꯇꯥꯒ꯭ꯔꯥꯝꯗ ꯌꯦꯡꯕꯅꯦ ꯕ ꯑꯗꯨ ꯉꯔꯥꯡꯗꯒꯤ ꯁꯣꯗꯣ ꯍꯧꯈ꯭ꯔꯦꯕꯥ ꯑꯗꯨꯒꯤ ꯑꯩꯅ ꯏꯃꯥꯟꯅꯕꯤ ꯃꯉꯣꯟꯗ ꯃꯥꯗꯤ ꯌꯨꯇ꯭ꯌꯨꯞ ꯂꯩꯕꯅꯦ ꯑꯥ ꯂꯩꯕꯅꯦꯕ ꯑꯥ ꯑꯥꯈꯣꯏ ꯌꯨꯝ ꯃꯈꯥꯗꯀꯣ
ꯍꯣꯏ ꯍꯣꯏ
ꯑꯥ ꯅꯦꯠꯐ꯭ꯂꯤꯛꯁ ꯂꯩꯕꯗꯣ ꯑꯩꯅ ꯃꯥꯒꯤꯗ ꯌꯦꯡꯒꯦ ꯍꯥꯏꯅ ꯍꯥꯏꯕ ꯑꯗꯨ ꯃꯥꯁꯨ ꯃꯆꯦꯒꯤ ꯑꯦꯀꯥꯎꯟ ꯄꯥꯏꯕ
ꯑꯥ
ꯄꯥꯁꯋꯥꯠꯇꯣ ꯁꯤꯟꯈ꯭ꯔꯕ ꯃꯥꯜꯂꯦꯕ ꯃꯆꯦꯅ
ꯑꯣ ꯑꯗꯣ ꯅꯪꯁꯨ ꯇꯥꯑꯣꯅ ꯋꯥꯟ ꯐꯤꯐꯇꯤ ꯄꯥꯔ ꯃꯟꯗꯤ ꯌꯥꯔꯤꯅ ꯍꯣꯜ ꯃꯟ ꯌꯦꯡꯒꯗꯧꯕꯗꯨꯕꯨ
ꯍꯣꯏ ꯍꯣꯜ ꯃꯟ ꯍꯣꯜ ꯃꯟꯗꯣ ꯌꯦꯡꯒꯗꯧꯕꯅꯤ ꯑꯩ ꯑꯗꯣ ꯍꯟꯗꯛꯀꯤ ꯃꯟꯗꯤ ꯁꯤꯒꯦ ꯇꯧꯔꯦꯅ
ꯍꯣꯏ
ꯑꯗꯣ ꯃꯣꯏꯒꯤꯁꯦ ꯃꯟꯗ
ꯅꯠꯇꯦ ꯅꯨꯃꯤꯠꯇ ꯆꯠꯂꯝꯅꯤꯌꯦ ꯊꯥꯔꯇꯤ ꯗꯦꯖ ꯇꯨꯒꯨꯝꯕ ꯃꯟꯗ ꯆꯠꯂꯣꯏꯌꯦ
ꯑꯗꯨꯗꯤ ꯑꯗꯨꯗꯤ ꯂꯩꯕ ꯌꯥꯏꯅ
ꯍꯣꯏ ꯑꯩꯁꯨ ꯃꯊꯪ ꯑꯩꯁꯨ ꯃꯊꯪꯗꯗꯤ ꯑꯗꯨ ꯑꯣꯏꯅ ꯌꯦꯡꯈ꯭ꯔꯒꯦ ꯈꯪꯒꯠꯂꯛꯑꯦ ꯑꯅꯧ ꯑꯅꯧꯕ ꯀꯩꯅꯣꯒꯨꯝꯕꯗꯣ ꯑꯗꯨ ꯑꯗꯨꯝ ꯚꯦꯅꯤ ꯇꯤ ꯁꯣ ꯒꯨꯝꯕ ꯌꯦꯡꯅꯤꯉꯥꯏ
ꯍꯣꯏ ꯑꯗꯨꯗꯣ ꯀꯩꯅꯣꯗꯤ ꯑꯝ ꯑꯗꯣ ꯑ ꯖꯤꯑꯣ ꯁ꯭ꯇꯔ